ꯑ ꯇꯥꯔꯕꯣ ꯑꯣ
ꯇꯥꯔꯦ ꯇꯥꯔꯦ ꯅꯪꯕꯨ ꯑꯁ ꯀꯃꯥꯏ ꯀꯃꯥꯏ ꯂꯩꯔꯤ ꯒꯦ ꯅꯨꯡꯉꯥꯏꯔꯤꯕꯣ
ꯅꯨꯡꯉꯥꯏꯔꯤ ꯍꯥꯏꯇꯥꯏ ꯏꯕꯦꯝꯃꯥ ꯀꯩꯁꯨ ꯊꯣꯏꯗꯣꯛꯄ ꯇꯧꯗꯦ ꯀꯣꯂꯦꯖ ꯁꯤ ꯃꯉꯥꯏꯔꯦ ꯅꯪꯗꯤ ꯀꯩ ꯀꯩ ꯍꯣꯠꯅꯔꯤ
ꯑꯩ ꯃꯦꯀꯞ ꯇꯝꯕ ꯆꯠꯂꯤ ꯍꯧꯖꯤꯛꯁꯦ
ꯑꯣ ꯐꯩꯅꯦ ꯀꯅꯥꯗ ꯇꯝꯃꯦꯕ ꯑꯣ ꯀꯅꯥꯗ ꯇꯝꯃꯤꯕ ꯑꯣ ꯐꯩ ꯄꯩꯁꯥ ꯀꯌꯥꯂꯧꯒꯦ ꯃꯥꯗꯤ
ꯄꯩꯁꯥꯁꯦ ꯊꯥ ꯑꯃꯗꯅꯦ ꯑꯥ ꯊꯥ ꯑꯃ ꯅꯠꯇꯦ ꯐꯣꯔꯇꯤ ꯗꯦꯁ ꯐꯣꯔꯇꯤ ꯗꯦꯁ ꯍꯥꯏꯕ ꯐꯣꯔꯇꯤ ꯗꯦꯁ ꯃꯦꯀꯞ꯫ ꯀꯂꯥꯁꯇꯨꯗ ꯑꯥ ꯂꯤꯁꯤꯡ ꯇꯔꯥ ꯄꯤ ꯑꯦꯗꯚꯥꯟꯁ ꯑꯣꯏꯅ ꯊꯤꯒꯗꯕ ꯑꯗꯨꯃꯥꯏꯅ ꯇꯧꯋꯦ꯫ ꯅꯪꯗꯤ ꯇꯝꯅꯤꯡꯗ꯭ꯔꯣ ꯑꯩ ꯅꯪꯉꯣꯟꯗ ꯇꯝꯅꯤꯡꯗ꯭ꯔꯅ ꯍꯪꯒꯦ ꯇꯧꯕꯅꯦ ꯑꯩꯗꯣ ꯏꯇꯣꯟꯜꯗ ꯇꯥꯔꯦꯕ ꯑꯗꯨ
ꯑꯣ ꯌꯥꯏꯌꯦ ꯑꯩꯁꯨ ꯍꯥꯏꯗꯤ ꯀꯩꯒꯨꯝꯕ ꯑꯃ ꯆꯠꯊꯣꯛ ꯈꯣꯇꯣꯛꯄꯗ ꯃꯤꯁꯨ ꯆꯦꯟꯅ ꯂꯩꯕꯗꯣ ꯇꯝꯅꯤꯡꯉꯦ ꯏꯁꯥꯅ ꯑꯗꯨ ꯄꯩꯁꯥ ꯑꯇꯤꯡꯅ ꯑꯗꯨ ꯁꯔꯨ ꯏꯁꯥꯅ ꯍꯩꯖꯔꯗꯤ ꯏꯁꯥꯅ ꯑꯗꯨꯝ ꯀꯣꯀꯥ ꯀꯀꯥ ꯀꯦꯔ ꯆꯠ ꯌꯥꯏꯗꯅ
ꯎꯝ ꯑꯗꯨ ꯑꯩꯒ ꯇꯥꯝꯃꯁꯤ ꯂꯥꯀꯎꯗꯟ
ꯍꯣꯏ ꯍꯧꯖꯤꯛ ꯅꯪ ꯇꯝꯕ ꯍꯧꯔꯕꯣ ꯀꯃꯥꯏ ꯇꯧꯔꯒꯦ
ꯇꯝꯕꯁꯦ ꯍꯣ ꯕꯨꯗꯤ ꯍꯧꯔꯦꯕꯀꯣ ꯑꯗꯣ ꯃꯤ ꯑꯗꯨꯝ ꯌꯥꯎꯕ ꯌꯥꯔꯤꯕꯔꯤꯕ ꯑꯩꯈꯣꯏ ꯅꯨꯃꯤꯠ ꯅꯤꯅꯤ ꯈꯛꯇ ꯉꯥꯏꯔꯤ ꯑꯥ
ꯑꯣ
ꯇꯃ ꯅꯨꯃꯤꯠꯅꯤꯅꯤ ꯈꯛꯇ ꯉꯏ ꯑꯗꯨ ꯑꯩ ꯏꯇꯣꯝꯠ ꯇꯥꯔꯕ ꯄꯥꯉꯟꯒꯤ ꯍꯣꯁꯇꯦꯜꯗ ꯂꯩꯔꯤꯕ
ꯑꯁ
ꯑꯗꯨꯅꯦ ꯆꯥꯕ ꯊꯛꯄꯁꯤꯁꯨꯅꯦ ꯑꯗꯨꯅꯦ ꯆꯤꯟꯖꯥꯛ ꯁꯨꯃꯅꯥꯗ ꯃꯤꯅ ꯃꯥꯅ ꯑꯗꯨ ꯀꯩ ꯍꯥꯏꯇꯥꯔꯦ ꯃꯣꯏꯒ ꯑꯥꯈꯣꯏꯒ ꯊꯣꯡ ꯂꯥꯛ ꯊꯣꯡ ꯑꯗꯒꯤ ꯀꯩ ꯍꯥꯏꯇꯥꯔꯦ ꯌꯥꯝ ꯀꯩꯅꯣ ꯇꯧꯋꯦꯕ ꯑꯗꯨꯗꯨꯅꯥꯅꯦ ꯆꯥꯕ ꯊꯛꯄꯁꯨ ꯌꯥꯗꯔꯦ
ꯑꯣ ꯑꯩꯁꯦ ꯍꯣꯁꯇꯦꯜ ꯁꯤꯗ ꯂꯩꯕꯅꯤꯅ ꯌꯥꯅꯤꯗ ꯑꯗꯨꯝ ꯄꯨꯡ ꯀꯌꯥꯗꯩꯩ ꯀꯌꯥꯐꯧꯅꯣ ꯇꯝꯃꯤꯁꯦ ꯅꯣꯏꯅ
ꯄꯨꯡ ꯄꯨꯡꯁꯦ ꯑꯩꯈꯣꯏ ꯑꯌꯨꯛꯀꯤ ꯄꯨꯡ ꯃꯥꯄꯟꯗꯒꯤꯅꯅꯦ ꯕꯥꯔꯣꯕꯥꯑꯣ ꯑꯃ ꯂꯩꯌꯦꯕ ꯃꯦꯀꯞ ꯀ꯭ꯂꯁꯦ ꯑꯗꯒꯤ ꯕꯥꯑꯣ ꯑꯃꯥ ꯂꯩꯈ꯭ꯔꯦ ꯑꯗꯒꯤꯅ ꯄꯨꯡ ꯑꯃꯗꯒꯤꯅꯅꯦ ꯄꯨꯡ ꯑꯍꯨꯝꯐꯧꯀꯤ ꯑꯃ ꯂꯩꯈ꯭ꯔꯦ ꯃꯦꯀꯞ ꯀ꯭ꯂꯥꯁ ꯑꯗꯨꯒꯤ ꯑꯅꯤꯗꯨꯒꯤ ꯕꯦꯁ ꯑꯅꯤꯗꯨꯒꯤ ꯃꯔꯛꯇ ꯑꯃ ꯍꯦꯛꯇ ꯈꯜꯂꯛ
ꯅꯪ ꯀꯔꯝꯕꯗ ꯌꯥꯎꯔꯤꯅꯣ
ꯑꯩꯗꯤ ꯑꯌꯨꯛꯀꯤꯗ ꯌꯥꯎꯋꯦ ꯅꯪ ꯌꯥꯒꯗ꯭ꯔꯥ
ꯑꯩꯅ ꯑꯃꯨꯛ ꯅꯨꯡꯗꯤꯟꯒꯤꯗꯨ ꯌꯥꯎꯅꯤꯡꯉꯤ ꯑꯣ ꯑꯗꯨꯑꯣꯏꯗꯤ ꯅꯪ ꯍꯥꯏꯅꯕ ꯌꯥꯕ꯭ꯔꯥ ꯌꯦꯡꯉꯣ ꯑꯗꯨ ꯅꯪ ꯑꯗꯨꯗꯤ ꯌꯥꯔꯗꯤ ꯏꯕꯥꯅꯤ ꯑꯗꯨꯝ ꯖꯤꯟꯒꯤꯗꯨ ꯆꯪꯃꯤꯟꯅ ꯌꯥꯏꯗꯅ
ꯃꯥꯅꯦ ꯃꯥꯅꯤ ꯃꯥꯅꯦ
ꯑꯗꯣ ꯐꯖꯅ ꯑꯗꯨꯝ ꯇꯥꯛꯄ꯭ꯔꯣ ꯀꯃꯥꯏꯅ ꯇꯧꯒꯦ ꯒ꯭ꯌꯥꯟ ꯑꯗꯨꯝ ꯇꯥꯕ꯭ꯔ
ꯄꯨꯖꯤ ꯇꯥꯛꯌꯦꯕꯨ ꯀꯣꯗꯣ ꯎꯝ ꯃꯥꯅꯅꯦ ꯁꯨꯃꯥꯏꯅ ꯇꯥꯛꯑꯝꯗꯣꯏꯅꯦꯕ ꯗꯦꯃꯣ ꯃꯤꯃꯅꯦ ꯗꯦꯃꯣ ꯇꯧꯗꯣꯏꯅꯦ ꯃꯥꯅ ꯃꯤ ꯑꯃꯖꯤꯗ ꯌꯦꯛꯑꯒ ꯑꯗꯨꯒ ꯑꯩꯈꯣꯏꯅ ꯑꯗꯨꯗ ꯌꯦꯡꯍꯜꯂꯅꯤ ꯐꯖꯅ ꯌꯦꯡꯍꯜꯂ ꯃꯇꯨꯡꯗ ꯅꯦ ꯃꯥꯁꯦ ꯁꯤ ꯇꯧꯔꯝꯃꯣ ꯍꯥꯏꯔꯒ ꯍꯥꯏꯔꯒꯅꯦ ꯊꯣꯛꯈꯤꯗꯣꯏꯅꯦꯕ ꯑꯗꯨꯗꯣ ꯈꯪꯗꯦ ꯊꯣꯛꯑ ꯀꯩ ꯀꯔꯤ ꯑꯩꯈꯣꯏ ꯁꯨꯛꯌꯦꯡ ꯌꯦꯡꯁꯤꯟꯕꯤꯗꯦꯕ ꯌꯦꯡꯁꯤꯟ ꯑꯗꯣ ꯆꯪꯉꯛꯑꯒ ꯎꯍꯝ ꯆꯪꯉꯒ ꯑꯗꯨꯃꯥꯏꯅ ꯍꯥꯏꯗꯤ ꯌꯦꯡꯕ ꯑꯃꯨꯛ ꯑꯗꯨꯃꯥꯏꯅ ꯑꯃꯨ ꯆꯪꯉꯛꯑꯒ ꯑꯗꯨꯃꯥꯏꯅ ꯁꯤꯂꯥꯂꯤ ꯁꯤ ꯁꯤ ꯁꯣꯏ ꯈꯣꯠꯂꯦ ꯍꯥꯏꯔ ꯃꯥꯅ ꯁꯦꯝꯗꯣꯛ ꯇꯣꯢꯕ ꯑꯈꯣꯢ ꯀꯋꯥꯁꯃꯤꯌꯥꯝꯕꯅꯤꯅ ꯀꯌꯥꯝ ꯐꯖꯅꯕꯨ ꯇꯥꯛꯑꯝꯗꯣꯏꯅꯣꯗ
ꯎꯝ ꯆꯨꯝꯃꯦ ꯑꯗꯨꯗꯤ ꯃꯤ ꯀꯌꯥꯃꯨꯛ ꯇꯧꯒꯦ ꯍꯧꯖꯤꯛ ꯕꯦꯁ ꯑꯃꯃꯝꯗ
ꯕꯦꯖ ꯑꯃꯃꯝꯗ ꯃꯤ ꯑꯩꯈꯣꯏꯒꯤ ꯕꯦꯁꯇꯨ ꯃꯤ ꯀꯨꯟꯊ꯭ꯔꯥ ꯈꯔ ꯍꯦꯟ ꯃꯥꯜꯂꯦ ꯑꯗꯒꯤ ꯏꯚꯤꯅꯤꯡ ꯚꯦꯖ ꯄꯤꯁꯥ ꯇꯥꯟꯒ꯭ꯕꯖꯥꯠꯅꯤ
ꯑꯗꯨꯅꯦ ꯃꯤꯗꯨꯗꯒꯤ ꯂꯤꯁꯤꯡ ꯇꯔꯥ ꯇꯔꯥ ꯃꯤ ꯀꯨꯟꯊ꯭ꯔꯥ
ꯍꯣꯏ ꯌꯥꯝꯗ꯭ꯔꯥ
ꯍꯣꯏ ꯑꯩꯁꯨ ꯍꯥꯟ ꯑꯗꯒꯤ ꯅꯥꯎꯇꯣꯟꯒꯤ ꯃꯦꯀꯞꯁꯦ ꯄꯥꯝꯃꯦꯕ ꯎꯝ
ꯄꯥꯝꯃꯦꯕꯀꯣ ꯑꯗꯣ ꯍꯥꯏꯗꯤ ꯃꯉꯣꯟꯗꯒꯤ ꯕꯦꯁꯤꯛꯅꯣ ꯂꯦꯜꯂꯒꯗꯤ ꯁꯥꯔꯇꯤꯐꯤꯀꯦꯠꯁꯨ ꯐꯪꯍꯧꯋꯤꯗꯅ ꯁꯥꯔꯇꯤꯐꯤꯀꯦꯠꯇꯨꯒꯤ ꯑꯅꯝꯕꯅꯦꯕ ꯑꯩꯗꯤ ꯃꯃꯥꯡꯗꯁꯨ ꯇꯝꯃꯤꯕ ꯈꯔ ꯈꯔ ꯎꯝ ꯍ ꯌꯨ ꯋꯥꯟꯗ
ꯍꯣꯏ ꯐꯔꯦꯅꯦ ꯍꯪꯉꯛꯑꯣ ꯅꯪ ꯍꯥꯏꯌꯦ ꯍꯌꯦꯡ ꯆꯠꯇꯣꯏ ꯅꯠꯇ꯭ꯔꯣꯅ
ꯑ ꯍꯌꯦꯡ ꯆꯠꯇꯣꯏꯅꯦ ꯑꯌꯨꯛꯇ ꯇꯣꯟꯅꯕ ꯉꯥꯏꯗꯅꯦꯅ ꯊꯣꯛꯀꯅꯤꯅꯦ ꯌꯥꯝ ꯅꯨꯡꯉꯥꯏꯇꯕ ꯍꯥꯏꯇꯥꯔꯦ
ꯑ ꯑꯗꯨꯗ ꯏꯃꯥꯟꯅꯕꯤ ꯑꯃꯁꯨ ꯁꯨꯃꯥꯏꯅ ꯌꯥꯎꯒꯦ ꯈꯣꯠꯀꯦ ꯍꯥꯏꯑꯅ ꯁꯋꯥꯗꯔꯤꯟ ꯂꯩꯕ ꯍꯥꯏꯁꯦ ꯑꯩꯗꯤ ꯈꯪꯗꯦ ꯍꯣꯁꯇꯦꯜꯗ ꯑꯗꯨꯝ ꯂꯩꯔꯕꯅꯤꯅ
ꯎꯝ ꯅꯪ ꯍꯣꯁꯇꯦꯜ ꯂꯩꯕꯅꯤꯅ ꯑꯩꯒ ꯂꯩꯃꯤꯟꯅꯕꯁꯨ ꯌꯥꯔꯣꯏ
ꯍꯣꯏ ꯁꯨꯝꯃꯥꯏ ꯍꯪꯉꯛꯑꯣ ꯅꯪ ꯍꯌꯦꯡ ꯎ ꯏꯃꯥꯟꯅꯕꯤ ꯑꯃ ꯁꯨꯃꯥꯏꯅ ꯌꯥꯎꯒꯦ ꯈꯣꯠ ꯀ ꯍꯥꯏꯅ
ꯍꯣꯏ ꯍꯥꯡꯀꯦ
ꯑ ꯑꯗꯨꯗꯤ ꯅꯪ ꯅꯪꯅ ꯂꯩꯔꯤ ꯔꯦꯟꯁꯦ ꯀꯥꯏꯋꯥꯏꯗꯅꯣ
ꯆꯦꯛꯀꯣꯟꯅꯅꯦꯃꯤ ꯅꯪꯕ ꯇꯥꯟꯂ ꯍꯥꯏꯔꯔꯕ ꯏ ꯄꯂꯒ ꯑꯣꯏ
ꯑꯗꯨꯗ ꯅꯪꯅ ꯂꯩꯔꯤ ꯖꯒꯥꯗꯨꯒꯅꯦ ꯅꯣꯏꯒꯤ ꯇꯐꯝꯗꯨꯒ ꯑꯗꯨꯝ ꯅꯛꯅꯔꯕ
ꯅꯛꯄꯨꯗꯤ ꯅꯛꯅꯦ ꯈꯣꯡꯒ ꯑꯗꯨꯝ ꯆꯠꯂꯦꯕꯀꯣ ꯣ ꯀ ꯇꯥꯔ ꯍꯣꯇꯣꯜ ꯂꯩꯕ ꯅꯨꯡꯉꯥꯏꯇꯕ ꯍꯥꯏꯇꯥꯔꯦ ꯑꯩ ꯅꯪ ꯍꯣꯁꯇꯦꯜ ꯂꯩꯁꯨ ꯈꯪꯗꯦ
ꯍꯣꯏ ꯍꯥ ꯅꯪꯒ ꯈꯔ ꯉꯟꯅ ꯄ ꯍꯥꯎꯅ ꯕꯣꯏꯗ
ꯍꯣꯏ
ꯀꯌꯥꯝ ꯀꯨꯏꯅ ꯂꯩꯦ ꯅꯤ ꯅꯪ ꯑꯗꯨꯗꯣ ꯇꯝꯕ ꯂꯣꯏ ꯕꯣꯔꯣ ꯂꯩꯗꯣꯢꯖꯦ
ꯑ ꯁꯤ ꯇꯝꯕ ꯂꯣꯏꯗ꯭ꯔꯤꯕꯥꯎ ꯂꯩꯇꯥꯔꯦꯟꯅ ꯑꯗꯣ ꯑꯩꯈꯣꯏꯅꯅꯦ ꯔꯦꯟꯒꯨꯝꯕ ꯂꯩ ꯔꯗꯤ ꯐꯩꯕ ꯁꯤꯒꯤꯗꯤ ꯍꯥꯏ ꯃꯔꯤ ꯀꯩꯁꯨ ꯂꯩꯅꯗꯦꯕ ꯃꯦꯀꯞ ꯇꯝꯕꯒ
ꯑꯗꯨ ꯑꯣꯏꯔꯒꯗꯤ ꯁꯤ ꯖꯤꯄꯤꯒꯤ ꯃꯅꯥꯛ ꯁ꯭ꯋꯥꯏꯗ ꯅꯪ ꯀꯣꯂꯦꯖꯀꯁꯨ ꯅꯛꯅꯕ ꯁ꯭ꯋꯥꯢ ꯖꯤ ꯄꯤ ꯃꯅꯥꯛ ꯗ ꯌꯦꯡꯕꯅ ꯐꯔꯣꯏꯗ꯭ꯔꯣ ꯂꯩꯕꯝꯗꯣ ꯎꯝ ꯂꯩꯕꯝꯗꯣ ꯁꯤ ꯃꯃꯥꯡꯗ ꯑꯃ ꯂꯩꯌꯦꯅ ꯍꯥꯏꯕꯅꯦ ꯑꯩꯈꯣꯏꯒꯤ
ꯎꯝ ꯌꯥꯢꯌꯦ ꯍꯡꯉꯣ ꯑꯝꯇ ꯍꯡꯉꯣ
ꯎꯝ ꯅꯪꯅ ꯍꯣꯡꯗꯣꯛ ꯕꯨ ꯍꯥꯢꯔꯗꯤ
ꯎꯝ
ꯅꯨꯡꯉꯥꯢꯔꯝꯃꯣꯢ ꯀꯥꯏꯗꯩ ꯆꯥꯕ ꯊꯛꯄꯖꯨ ꯑꯝꯇꯁꯨ ꯃꯥꯟꯅꯗꯅ
ꯃꯥꯅꯦ ꯀꯥꯏ ꯅꯨꯡꯉꯥꯏꯇꯦꯕ ꯌꯥꯝꯅ ꯑꯗꯒꯤ ꯃꯁꯛ ꯍꯥꯟꯗꯩ ꯈꯪꯅꯔꯛꯄꯖꯨ ꯅꯠ ꯇꯝꯅꯤꯅꯅꯦ ꯍꯣꯁꯇꯦꯜꯗꯤ ꯍꯣꯁꯇꯦꯜꯅꯦ ꯃꯥꯗꯤ ꯏꯂꯚꯦꯟ ꯇ꯭ꯋꯦꯞ ꯂꯩꯕꯝꯅꯦꯕ ꯑꯗꯨꯗ ꯑꯩꯈꯣꯏꯗ ꯇꯉꯥꯏ ꯐꯗꯕꯒꯤ ꯍꯥꯏꯗꯤ ꯇꯉꯥꯏꯐꯗꯕꯒꯤ ꯑꯗꯨꯝ ꯂꯩꯔꯕ ꯍꯥꯢ ꯇꯥꯥꯔꯦ
ꯑꯣꯋꯣ
ꯑꯩꯖꯨ ꯍꯣꯁꯇꯦꯜꯗ ꯑꯣꯏ ꯂꯩꯔꯝꯒꯗꯕꯅꯤ ꯅꯣꯢ ꯍꯣꯁꯇꯦꯜꯗꯣ ꯀꯃꯥꯢ ꯀꯃꯥꯢ ꯍꯣꯏ ꯊꯣꯛꯄ ꯌꯥꯕ꯭ꯔꯥꯕ ꯍꯣꯁꯇꯦꯜ ꯂꯩꯕꯗꯨꯕꯣ
ꯌꯥꯕꯩꯅꯦ ꯑꯩꯅ ꯑꯩꯁꯨ ꯆꯠꯀꯦ ꯍꯥꯏꯔꯛꯏꯁꯦ ꯊꯣꯛꯄ ꯌꯥꯗ꯭ꯔꯥ ꯗꯤ ꯀꯩꯁꯨ ꯍꯥꯏꯔꯛ ꯑꯔꯣꯢ
ꯑꯩꯖꯨ
ꯃꯤꯁꯨ ꯑꯗꯨꯝ ꯀꯣꯝꯃꯦ ꯌꯥꯔꯗꯤ ꯍꯣꯁꯇꯦꯜꯗ ꯑꯣꯏꯅ ꯂꯩꯁꯤ ꯂꯥꯛꯑꯣꯗꯅ ꯅꯪ ꯑꯗꯨꯗ ꯅꯣꯏ ꯂꯩꯔꯤꯗꯣ ꯕꯔꯥ ꯀꯌꯥ ꯄꯤꯒꯦ ꯊꯥꯗ
ꯏꯁ ꯏꯕꯦꯝꯃꯥ ꯊꯥꯗ ꯂꯤꯁꯤꯡ ꯇꯔꯨꯛꯀ ꯆꯧꯉꯥ ꯊꯤꯌꯦ
ꯎꯝ
ꯃꯨꯁꯂꯤꯝꯒꯤꯒ ꯑꯣꯏꯔꯦ ꯃꯣꯏ ꯍꯣꯁꯇꯦꯜꯅꯦꯕꯀꯣ ꯑꯗꯣ ꯃꯣꯏꯒꯤꯁꯨ ꯈꯪꯗ‌ꯦ ꯃꯌꯦꯛ ꯁꯤꯗꯤ ꯁꯥꯇ꯭ꯔꯗꯒꯤ ꯑꯣꯏꯅ ꯈꯣꯝꯒꯠꯀꯗꯕꯅꯦꯕ ꯑꯗꯨꯃꯥꯏꯅ ꯄꯩꯁꯥꯁꯦ ꯇꯔꯨꯛ ꯆꯧꯉꯥ ꯑꯩꯗꯤ ꯆꯨꯝꯅꯁꯨ ꯂꯩꯐꯝꯒꯤ ꯈꯇꯒꯤ ꯋꯥ ꯅꯠꯇ꯭ꯔꯥ ꯆꯥꯕꯒꯤ ꯈꯔꯒ ꯍꯥꯏꯗꯤ ꯋꯥꯔꯗꯦꯟ ꯀꯩꯀꯥ ꯑꯩꯉꯣꯟꯗ ꯀꯩꯁꯨ ꯗꯔꯀꯥꯔ ꯑꯣꯏꯗꯦꯕ ꯑꯗꯒꯤ ꯃꯨꯛ ꯂꯥꯏꯔꯤꯛ ꯄꯥꯅꯕ ꯇꯨꯏꯁꯟ ꯇꯧꯕ ꯈꯣꯠꯄ ꯀꯩꯁꯨ ꯃꯣꯏꯗ ꯑꯩ ꯀꯩꯁꯨ ꯌꯦꯡꯁꯤꯟꯕꯤꯕꯩ ꯀꯩꯁꯨ ꯗꯔꯀꯥꯔ ꯇꯥꯗꯦꯕ ꯑꯗ‌ꯣ ꯌ‌ꯦꯡꯉ‌ꯣ ꯁꯥꯇ꯭ꯔꯥꯁꯨ ꯅꯪꯅ ꯑꯩꯉ‌ꯣꯟꯗꯒꯤ ꯑꯣꯏꯅ ꯂꯧ ꯂꯩ
ꯎꯝ
ꯑꯦꯠꯃꯤꯁꯟꯒꯤꯁꯨ ꯅ‌ꯦ ꯂꯤꯁꯤꯡ ꯑꯃꯒ ꯆꯧꯉꯥ ꯊꯤꯔꯦ ꯑꯗꯨꯒ ꯊꯥ ꯑꯃꯗ ꯂꯩꯐꯝ ꯂꯩꯕꯒꯤ ꯆꯥꯔꯁꯗꯨꯅ ꯂꯤꯁꯤꯡ ꯇꯔꯨꯛ ꯀ ꯆꯧꯉꯥ ꯍꯥꯏꯔꯛꯑꯦ ꯇꯥꯡꯗꯔꯥ
ꯑꯁ ꯇꯥꯡꯉ‌ꯦ ꯑꯗꯨꯑꯣꯏꯗꯤ ꯍꯣꯁꯇꯦꯜꯅ ꯍꯦꯟꯅ ꯍꯣꯡꯉꯦ ꯏꯕꯦꯝꯃ ꯑꯗ‌ꯣ ꯑꯍꯥꯥꯟꯕ ꯑꯩꯈꯣꯏꯒꯤ ꯑꯦꯠꯃꯤꯁꯟ ꯑꯦꯠꯃꯤꯁꯟꯁꯤꯕꯨꯗꯤ ꯈꯤꯇꯪ ꯆꯥꯎꯋꯦꯕ ꯂꯨꯄꯥ ꯂꯤꯁꯤꯡ ꯇꯔꯥ ꯍꯨꯝꯗꯣꯏꯒ ꯆꯅꯤꯔꯥ ꯇꯔꯥꯃꯔꯤꯔ ꯀꯩꯅꯣꯝꯃ ꯊꯤꯕꯅꯦꯕ ꯀꯥꯎꯔꯦ ꯑꯩꯗꯣ ꯑꯦꯛꯖꯦꯛꯇ‌ꯣ ꯑꯗꯨꯒ ꯀꯩꯅꯣ ꯇꯧ ꯊꯥ ꯑꯗꯨꯒꯤ ꯑꯦꯠꯃꯤꯁꯟꯁꯤꯗ ꯊꯥ ꯑꯅꯤꯒꯤ ꯃꯦꯁ ꯐꯤꯁꯦ ꯌꯥꯎꯗꯣꯏꯅꯦꯕ
ꯑꯥ
ꯑꯗꯨ ꯃꯦꯁ ꯐꯤꯁꯦ ꯊꯥ ꯑꯃꯗ ꯂꯤꯁꯤꯡ ꯑꯅꯤꯒ ꯆꯅꯤꯄꯥꯟ ꯑ ꯆꯥꯇ꯭ꯔꯦꯠ ꯑꯗꯨꯏꯗꯤ ꯌꯥꯝ ꯊꯤꯅ ꯌꯥꯗ꯭ꯔꯥ
ꯃꯥꯅꯤ ꯃꯥꯅꯤ ꯑꯩꯁꯦ ꯐꯣꯝꯗꯣ ꯂꯧꯔꯝꯃꯕꯅꯦꯕꯀꯣ ꯂꯩꯌꯦꯅ ꯑꯗꯨꯗ ꯑꯩꯁꯨ ꯃꯦꯀꯞ ꯇꯝꯕꯖꯦ ꯅꯤꯡꯕꯒꯤꯅꯦ ꯍꯥꯏꯗꯤ ꯆꯠꯊꯣꯛ ꯀꯠꯊꯣꯛꯄꯗ ꯌꯥꯔꯣꯏ ꯗ꯭ꯔ ꯐꯔꯛ ꯇꯥꯔꯅꯤꯅꯦ ꯇꯧꯗ꯭ꯔꯕ ꯑꯩꯁꯨꯝ
ꯍꯣꯏ ꯍꯪꯉꯛꯑꯣ ꯑꯗꯨꯗꯤꯅꯪ ꯍꯌꯦꯡ
ꯑꯣꯏ ꯍꯉꯛꯀꯦ ꯎꯝ
ꯎꯝ ꯑꯗꯨꯗꯤ ꯅꯪ ꯌꯨꯝꯗꯒꯗꯤ ꯆꯠꯇ꯭ꯔꯦ
ꯌꯨꯝꯗ ꯀꯗꯥꯥꯏꯗ ꯆꯠꯄꯌꯦ ꯀꯩꯅꯣ ꯇꯧꯕꯅꯤꯅ ꯂꯝꯒ ꯂꯥꯞꯄꯒꯅꯦ ꯆꯠꯄꯒ ꯐꯪꯗꯦꯗ ꯀꯌꯥ
ꯍꯣꯏ ꯑꯁ ꯂꯝ ꯂꯥꯞꯄꯁꯦ ꯑꯩꯁꯨ ꯂꯝ ꯂꯥꯞꯄ ꯂꯝ ꯂꯥꯞꯄꯝꯗ꯭ꯔꯗꯤ ꯌꯨꯝꯗ ꯁꯨꯝ ꯂꯩꯗꯕꯅ ꯂꯝ ꯂꯥꯞꯄꯩꯅꯦꯕ ꯑꯩ ꯍꯣꯁꯇꯦꯜ ꯂꯩꯁꯦ ꯐꯔꯛ ꯌꯥꯝ ꯇꯥꯏꯌꯦꯕ ꯆꯠꯊꯣꯛ ꯆꯠꯁꯤꯟꯗꯣ ꯒꯌꯥꯟ ꯇꯥꯗꯦ ꯏꯕꯦꯝꯃ
ꯂꯝ ꯂꯥꯞꯅ
ꯎꯝ ꯍꯥꯢꯒ ꯀꯔꯤꯗ ꯑꯣꯏꯔꯁꯨ ꯌꯥꯝ ꯅꯨꯡꯉꯥꯏ ꯇꯕꯗꯪ ꯀꯔꯤ
ꯎꯝ ꯅꯪ ꯑꯦꯛꯖꯥꯝ ꯀꯃꯥꯏꯅ ꯇꯧꯈꯤꯒꯦ
ꯑꯦꯛꯖꯥꯝꯁꯦ ꯅꯨꯡꯉꯥꯏꯇꯕꯁꯨ ꯌꯥꯎꯋꯦ
ꯎꯝ
ꯅꯨꯡꯉꯥꯏꯇꯦ
ꯍ ꯍ
ꯈꯪ
ꯏꯚꯤꯖꯤꯂꯦꯇꯔ ꯀꯩꯀꯥ ꯌꯥꯝ ꯌꯦꯡꯁꯤꯟꯕ꯭ꯔꯕ ꯅꯣꯏꯒꯤ
ꯑꯁ ꯏꯟꯕꯤꯖꯤꯂꯦꯇꯔ ꯌꯥꯝ ꯊꯤꯅ ꯏꯁꯇ꯭ꯔꯤꯛ ꯑꯣꯏꯕꯦꯝꯃ ꯌꯥꯃꯟ
ꯐꯔꯛꯁꯦ
ꯑꯦꯝ ꯌꯨꯒꯤ ꯗ ꯂꯩꯕ ꯀꯣꯂꯦꯖ ꯀꯩꯗꯤ ꯃꯣꯏꯗꯤ ꯀꯩꯅꯣ ꯄꯤꯅꯤ ꯀꯥꯏꯅ ꯇꯧꯕꯗꯥꯏꯅꯦ ꯎ ꯁꯦꯟꯇꯔ
ꯈꯪꯗꯦꯌꯦ ꯇꯧꯗꯣꯏ ꯑꯣꯏꯔꯝꯒꯅꯤ ꯃꯣꯏ ꯑꯗꯨꯃꯥꯏꯅ ꯍꯥꯏꯅꯒꯨꯝ ꯍꯣꯏ ꯑꯩꯈꯣꯏꯒꯤꯗꯤ ꯇꯧꯔꯣꯏꯗꯔꯤꯖꯥꯠꯂꯣ ꯇꯂꯦ
ꯑꯥ ꯀꯣꯏꯗꯤ ꯇꯧꯗꯧ ꯃꯥꯥꯟꯂꯦ ꯍꯣꯌ ꯁꯤꯜꯄꯥ ꯊꯥꯃꯒꯦꯀꯣ ꯑꯗꯨꯗꯤ ꯑꯗꯨꯗꯤ
ꯍꯣꯏ ꯍꯣꯏ ꯊꯝꯃꯁꯤ
ꯎꯝ
ꯒꯨꯗꯅꯥꯏ ꯒꯨꯗ ꯅꯣꯏ